ꯎꯝ ꯀꯗꯧꯔꯤꯒꯦ
ꯀꯔꯤꯁꯨ ꯇꯧꯗꯦ ꯁꯨꯝ ꯐꯝꯃꯤꯌꯦ
ꯇꯧ ꯌꯥꯗꯔꯣ
ꯇꯧꯅꯤꯡꯉꯥꯏꯗꯤ ꯑꯌꯥꯝꯕꯗꯤ ꯂꯣꯏꯔꯦ
ꯑꯩꯅꯦ ꯅꯪꯗꯤ
ꯀꯔꯤꯕ
ꯐꯩ ꯍꯥꯏꯕ
ꯍꯣꯏ ꯐꯕꯅꯦ
ꯀꯔꯤꯅꯣ ꯅꯪꯗꯤ
ꯀꯂꯥꯁ ꯆꯠꯄ ꯇꯟꯗꯅ ꯂꯩꯔꯤ
ꯀ꯭ꯂꯥꯁ ꯆꯠꯇꯦ ꯑꯗꯨꯗꯤ
ꯆꯠꯂꯦ ꯀ꯭ꯂꯁ ꯐꯥꯎꯗ
ꯀꯥꯏꯗ
ꯂꯕꯨꯛ ꯃꯌꯥꯏꯗ ꯑꯩꯈꯣꯏ ꯂꯕꯨ ꯌꯦꯡꯉꯨꯏꯑꯦ
ꯂꯣꯠꯂꯤꯔꯣ ꯀ꯭ꯂꯥꯁ ꯆꯥꯠꯄ ꯁꯥꯔꯒ
ꯅꯪꯒ
ꯊꯣꯛꯄꯗꯤ ꯀ꯭ꯂꯥꯁ ꯆꯠꯀꯦ ꯍꯥꯏꯅ ꯊꯣꯛꯄ ꯑꯗꯨꯒ ꯅꯪꯅ ꯇꯝꯃꯤꯕ ꯃꯐꯝꯗꯨꯅ ꯇꯣꯉꯥꯟꯕ
ꯌꯥꯔꯣ
ꯑꯩꯩ ꯇꯥꯛꯄꯤꯒꯦ
ꯉꯝꯃꯗꯤ
ꯅꯣꯡꯖꯨꯗ꯭ꯔꯣ
ꯋꯦ
ꯌꯥꯗ꯭ꯔꯦ ꯍꯣꯏ ꯆꯨꯋꯦ
ꯑꯩꯗꯤ ꯇꯨꯍꯜ ꯂꯩꯅꯦ ꯗꯨ ꯑ
ꯀꯔꯤꯕ
ꯀꯅꯥ ꯀꯅꯥ ꯂꯩꯒꯦꯕ
ꯈꯣꯏ ꯕꯣꯛꯀ
ꯅꯪꯗꯤ
ꯇꯥꯗꯦ
ꯂꯕꯛꯇ ꯂꯩꯕꯗꯨꯕꯨ ꯅꯪꯅ ꯂꯩꯁꯨ ꯍꯥꯏꯕ
ꯑꯩꯗꯤ ꯅꯃꯥꯟꯅꯕ ꯌꯥꯝ ꯈꯣꯝꯃꯒ ꯆꯠꯄ꯭ꯔꯥ ꯈꯟꯕ
ꯎ
ꯍꯟꯈꯤꯔꯣꯏꯗ꯭ꯔꯣ ꯌꯨꯝ
ꯍꯥꯏꯦ
ꯑꯗꯨꯗꯤ ꯅꯪꯒꯤ ꯀ꯭ꯂꯥꯁ ꯂꯥꯏꯚꯡꯗ ꯂꯣꯏꯗ꯭ꯔꯤꯐꯥꯎꯗꯨꯗꯤ ꯂꯩꯗꯣꯏꯕ
ꯑꯅꯒꯤꯗꯤ
ꯅꯣꯏꯅ ꯃꯥꯒꯤ ꯅꯝꯕꯔ ꯊꯔ ꯇꯥꯛꯄꯤꯒꯦ
ꯑ
ꯑꯩ ꯇꯥꯛꯄꯤꯒꯦ ꯑꯦꯍ
ꯀꯅꯥꯅꯣꯃ ꯂꯣꯠꯂꯤꯌꯦ ꯑꯗꯨꯋꯥꯏꯗ ꯀꯥꯏ ꯀꯥꯏꯅ ꯑꯣꯏꯣꯏ ꯍꯥꯏꯕꯤꯒꯦ
ꯎꯝ
ꯀ꯭ꯂꯥꯁ ꯆꯠꯅꯤꯡꯉꯥꯏ ꯈꯪꯗꯕ
ꯍꯥꯏ ꯎ
ꯀꯩ ꯍꯤꯡꯖꯥꯡ ꯊꯣꯡꯕꯤꯔꯒꯦ ꯏꯅꯝꯃ
ꯑꯂꯨꯗꯣ
ꯃꯥꯅꯤ
ꯀꯔꯤ ꯍꯥꯏꯕꯅꯣ
ꯂꯨꯃꯥꯟꯖꯁꯨꯅꯤꯕ
ꯃꯥꯜꯂꯗꯤ ꯐꯗꯣꯏꯅꯦ ꯃꯥꯜꯂꯣ ꯍꯦꯛ ꯌꯥꯗꯦ
ꯑꯗꯨ ꯃꯥꯅꯤꯅꯤꯡꯣꯦ
ꯃꯥꯅꯤꯡꯉꯦ
ꯃꯤꯁꯤꯡ ꯂꯣꯏ ꯄꯥꯝꯃꯤꯗꯨꯗꯤ ꯑꯜꯂꯨ ꯌꯥꯎꯗ꯭ꯔꯦꯗꯤ ꯆꯥꯛ ꯌꯦꯟꯁꯥꯡ ꯊ ꯍꯣꯡꯕ ꯌꯥꯗ꯭ꯔꯦ
ꯑꯣ ꯑꯗꯨꯅꯠꯇ ꯆꯪꯗ꯭ꯔꯦ
ꯆꯪꯗ꯭ꯔꯦ
ꯑ ꯦ ꯑꯗꯨꯒ ꯆꯥꯗꯅ ꯀꯩꯌꯦꯦ
ꯍꯧꯖꯤꯛꯁꯨ ꯅꯣꯡ ꯆꯨꯕ꯭ꯔꯣ
ꯎꯝ
ꯑꯩꯣꯏꯗꯨꯗꯤ ꯆꯨꯗꯦ ꯍꯧꯖꯤꯛꯇꯤ
ꯑꯣꯏ ꯈꯣꯏꯗꯤ
ꯉꯁꯥꯏꯗꯤ ꯆꯨꯒꯦ ꯆꯨꯒꯦ ꯇꯧꯕꯅꯦ ꯑꯗꯨꯕꯨ ꯍꯧꯖꯤꯛ ꯍꯧꯖꯤꯛꯇꯤ ꯆꯨꯗꯦ
ꯑꯉꯄꯥꯉ
ꯏꯁ ꯅꯣꯡ ꯆꯨꯗꯕꯗꯨꯕꯨ ꯑꯩꯅꯔꯣ
ꯎꯝ ꯅꯪ
ꯑꯁ ꯇꯥꯏꯅꯐꯝ ꯂꯩ ꯑꯩꯅ ꯄꯪ ꯇꯥꯏ ꯇꯥꯏꯅꯅꯨ
ꯍ ꯍ ꯑꯂꯨ ꯈꯛꯇꯔꯣ ꯅꯪ ꯊꯣꯡꯉꯤꯗꯨꯕꯣ
ꯅꯠꯇꯦ ꯌꯦꯟꯗꯦꯦꯝ ꯃꯥ ꯄꯦ
ꯑꯁ ꯑꯗꯨꯗꯨꯗꯤ ꯆꯂꯤꯖꯦ
ꯅꯪꯒꯤꯗꯤ ꯆꯥꯅꯤꯡꯗꯦ ꯉꯥꯛꯗꯅꯦ
ꯈꯪꯗꯦ ꯑꯁꯦꯡꯕ
ꯅꯪꯅ ꯆꯥꯅꯤꯡꯉꯦ ꯍꯥꯏꯕꯗꯣ ꯈꯪꯗꯦ ꯀꯔꯤꯅꯣ ꯍꯥꯏꯕ ꯈꯨꯗꯤꯡ ꯆꯥꯅꯤꯡꯗꯦ ꯆꯥꯅꯤꯡꯗꯦ ꯉꯥꯛꯇ ꯆꯥꯛ ꯈꯛꯇ ꯆꯥꯔꯣ ꯍꯟꯖꯥꯡ ꯆꯥꯔꯅꯨ ꯆꯥꯅꯤꯡꯗ꯭ꯔꯁꯨ ꯆꯥꯕ ꯇꯥꯕꯅꯦ ꯍꯥꯏꯗꯤ ꯌꯥꯝ ꯊꯤꯅ ꯆꯥꯅꯤꯡꯗꯕꯗꯤ ꯅꯠꯇꯦ
ꯑꯩꯗꯤ ꯆꯥꯗꯦ ꯑꯩꯈꯣꯏ ꯃꯩ ꯂꯥꯛꯇꯦꯅꯦ
ꯈꯣꯏꯗꯤ ꯂꯥꯛꯑꯦ
ꯅꯨꯡꯉꯥꯏꯇꯦ ꯉꯔꯥꯡ ꯅꯨꯡꯗꯥꯡꯗꯩꯅꯦ ꯂꯥꯛꯇꯣꯏꯁꯦ
ꯂꯥꯛꯇꯁꯅꯨ ꯑꯗꯨꯁꯨ ꯅꯪꯅꯅꯤ ꯅꯪꯅꯅꯦ ꯃꯩ ꯂꯥꯛꯇ꯭ꯔꯤꯗꯣ
ꯅꯨꯡꯉꯥꯏꯇꯕꯗꯣ
ꯑꯩꯗꯤ ꯍꯔꯥꯎꯋꯦ
ꯑ ꯑꯁ ꯍꯔꯥꯑꯣꯏ ꯀꯥꯏꯅꯥ
ꯍꯔꯥꯎꯋꯦ ꯍꯔꯥꯎꯕ ꯈꯛꯅꯠꯇꯦ ꯌꯥꯝ ꯍꯔꯥꯎꯋꯦ
ꯎꯝ ꯐꯩꯅꯦ
ꯐꯩ ꯍꯣꯏ ꯉꯁꯤꯗꯤ ꯀꯥꯏ ꯆꯠꯅꯤ
ꯉꯁꯤ ꯌꯨꯝ ꯁꯦꯡꯕ ꯆꯠꯀꯅꯤ
ꯏꯁ
ꯈꯣꯏ ꯏꯅꯥꯑꯣꯄꯥ ꯑꯃꯥ ꯑꯃꯒ
ꯊꯋꯥꯏ ꯌꯥꯝ ꯐꯩꯔꯥ ꯅꯪꯁꯦ
ꯎꯝ ꯐꯥꯗꯦ ꯑꯁ ꯉꯁꯤꯗꯣ ꯀꯩꯕ ꯃꯆꯥ ꯄꯣꯛꯑꯒ
ꯀꯅꯥ ꯃꯆꯥ ꯄꯣꯛꯄꯅꯣ
ꯏꯗꯣꯝꯆꯥ
ꯎꯝ
ꯃꯆꯥ ꯄꯣꯛꯄ ꯑꯗꯨꯗ ꯑꯉꯥꯡ ꯎꯅꯕꯗꯣ ꯑꯗꯨ ꯑꯗꯣ ꯑꯩꯈꯣꯏꯗ ꯂꯩꯒꯦ ꯍꯥꯏꯔꯗꯤ ꯑꯩꯈꯣꯏ ꯑꯩꯈꯣꯏꯗ ꯂꯩꯕꯗꯣ ꯃꯤ ꯀꯅꯥꯝꯇ ꯂꯩꯇꯦꯕ ꯑꯩꯈꯣꯏ ꯌꯨꯝꯗꯗꯤ
ꯎꯝ
ꯑꯗꯨꯅ ꯇꯤꯂꯥꯡꯕꯤ ꯆꯨꯗꯅꯕ ꯁꯤꯡꯗꯣꯛ ꯎꯒꯣꯏꯕ ꯀꯣꯏꯔꯣ
ꯑꯣ ꯅꯣꯏꯅꯃꯥ ꯀꯣꯏꯗꯤ
ꯑꯩꯈꯣꯏ ꯏꯃꯥꯗꯨꯁꯨ ꯏꯗꯣꯝꯆꯥ ꯍꯣꯏꯗ ꯆꯠꯈꯤꯕ
ꯎꯝ
ꯎꯝ ꯑꯗꯨꯅꯦ ꯔꯤꯝꯗ ꯑꯗꯨꯅ ꯑꯩꯈꯣꯏ ꯏꯅꯥꯎ ꯅꯨꯄꯥꯁꯨ ꯁ꯭ꯀꯨꯜ ꯆꯠꯂꯨꯗ ꯍꯥꯏꯗꯤ ꯍꯥꯏꯕꯅꯤ ꯑꯗꯨ ꯐꯣꯟ ꯇꯥꯈꯠꯂꯛꯇꯦ ꯆꯥꯛ ꯊꯣꯡ ꯆꯥꯛ ꯊꯣꯡꯕ ꯑꯣꯏꯔꯝꯗ ꯑꯉꯥꯡ
ꯑꯗꯨꯗꯤ ꯅꯣꯏꯅꯤ ꯈꯛꯇꯅꯦ ꯍꯧꯖꯤꯛ ꯂꯩꯔꯤꯁꯦ ꯌꯨꯝꯗ
ꯑꯥꯎ ꯑꯅꯤ ꯀ ꯑꯗꯨꯅ ꯅꯪꯁꯨ ꯂꯩꯅꯤꯡꯕ꯭ꯔꯣ ꯑꯗꯨ ꯑꯣꯏꯁꯤ
ꯂꯩꯅꯤꯡꯗꯦ
ꯑꯦ ꯀꯩꯒꯤ
ꯍꯍ ꯍꯨꯖꯤꯛꯇꯤ ꯂꯩꯅꯤꯡꯗꯦ ꯃꯇꯝ ꯂꯥꯛꯀꯅꯤ
ꯍꯌꯦꯡ
ꯑꯩꯁꯨ ꯇꯟꯕ ꯃꯇꯝꯗ ꯂꯥꯛꯈꯦ
ꯑꯥꯏ ꯑꯁ ꯀꯩꯀꯥꯟꯗꯕꯗ ꯇꯟꯕ ꯃꯇꯝꯗ ꯂꯥꯛꯑꯒ ꯍꯧꯖꯤꯛ ꯐꯔꯀꯥꯟꯗ ꯂꯥꯛꯎꯅꯦ
ꯂꯥꯛꯄꯤꯒꯦ ꯂꯧꯕ ꯂꯥꯛꯑꯣ ꯆꯠꯁꯦ
ꯂꯥꯛꯑꯗꯤ ꯑꯃꯨꯛ ꯆꯠꯂꯣꯏꯀꯣ
ꯆꯠꯀꯅꯤ
ꯑꯁ ꯇꯨꯝ ꯇꯨꯝꯁꯤꯠ ꯐꯥꯗꯕꯁꯦ ꯀꯩ ꯍꯥꯏꯅꯤ ꯇꯨꯡ
ꯀꯣꯛ ꯉꯥꯎꯕ꯭ꯔꯣ ꯍ ꯍ
ꯍꯣꯏ ꯀꯣꯛꯁꯨ ꯉꯥꯎꯋꯦ ꯗꯥꯛ ꯁꯥꯔꯀꯜꯁꯨ ꯂꯩꯕ ꯉꯔꯥꯡꯗꯨ ꯍꯩꯄꯥ ꯁꯥꯗꯅ ꯑꯉꯥꯡꯒꯤ ꯄ꯭ꯔꯣꯖꯦꯛ ꯑꯃ ꯁꯦꯝꯃꯤꯟꯅꯕ ꯅꯠꯇꯦꯗ ꯃꯣꯏꯗꯣ ꯁꯝꯃꯔ ꯕ꯭ꯔꯦꯛ ꯂꯩꯔꯗꯤ ꯍꯦꯛ ꯄꯤꯕ ꯅꯨꯃꯤꯠꯇꯒꯤ ꯍꯥꯟꯅ ꯀꯩꯅꯣ ꯄꯣꯠꯆꯩꯁꯤꯡꯗꯣ ꯃꯦꯇꯔꯦꯜꯁꯤꯡꯗꯣ ꯂꯧꯔꯒ ꯈꯣꯠꯂꯒ ꯇꯧꯕ ꯌꯥꯕꯗꯣ ꯍꯌꯦꯡ ꯉꯁꯤ ꯍꯌꯦꯡꯖꯦ ꯁ꯭ꯀꯨꯜ ꯆꯠꯂꯅꯤ ꯍꯥꯏꯕꯀꯥꯟꯗ ꯑꯣꯏꯅ ꯅ ꯇꯧ ꯂꯛꯄ ꯍꯥꯏꯇꯥꯔꯦ ꯑꯉꯥꯡꯗꯣ
ꯑꯣ
ꯑꯗꯩꯗꯤ ꯁꯥꯎꯅꯤꯡꯕ ꯑꯩꯗꯣ
ꯃꯊꯟꯗ ꯁꯦꯝꯍꯟꯕꯤ ꯌꯥꯗ꯭ꯔꯣ
ꯁꯥꯎꯅꯤꯡꯉꯁꯨ ꯅꯨꯡꯉꯥꯏꯇꯦꯅꯦ ꯁꯦꯝꯕꯗꯣ ꯍꯩꯔꯣꯏꯕ ꯍꯩ ꯎꯝ ꯑꯗꯨꯅꯅꯦ ꯑꯗꯨ ꯅꯠꯇ꯭ꯔꯗꯤ ꯌꯥꯕ ꯀꯩꯕ ꯅꯣꯏꯒꯤ ꯗꯤ ꯑꯦꯟ ꯑꯦ ꯁꯇ꯭ꯔꯛꯆꯔꯗꯣ
ꯎꯝ
ꯑꯗꯨ ꯁꯦꯝꯃꯛꯑꯣꯌꯦ ꯎꯝ
ꯑꯗꯨꯗꯤ ꯂꯥꯏꯔꯤꯛꯇ ꯌꯦꯡꯉ ꯁꯦꯝꯕ ꯌꯥꯗ꯭ꯔꯣ
ꯑꯣ ꯁꯦꯝꯅꯒ ꯅꯕ ꯃꯦꯇꯔꯤꯌꯦꯜꯗꯣ ꯂꯩꯇꯕ ꯊꯤꯕ ꯍꯩꯇꯕꯗꯣ ꯑꯉꯥꯡꯅꯤꯅ ꯑꯩꯗꯤ ꯉꯔꯥꯡꯗꯣ ꯕꯖꯥꯔ ꯆꯠꯂꯨꯕꯗ ꯃꯣꯏ ꯃꯥꯗꯦ ꯁꯨꯇꯤꯅꯤꯅ ꯁꯦꯝꯃꯝꯃꯅꯤ ꯈꯣꯠꯂꯝꯃꯅꯤ ꯈꯟꯕ ꯂꯥꯛꯑꯀꯥꯟꯗ ꯎꯝ ꯀꯩꯏꯝꯇ ꯎꯝ ꯃꯄꯣꯛꯑ ꯀꯥꯏꯔꯝꯗꯦ
ꯍꯨꯝ ꯍꯨꯝ ꯍꯍ
ꯑꯩꯅ ꯑꯃꯨꯛ ꯂꯥꯛꯑꯒ ꯁꯦꯝꯃꯤꯅꯤ
ꯑꯗꯨꯗꯤ ꯍꯨꯖꯤꯛ ꯌꯨꯝ ꯍꯜꯂꯒ ꯆꯥꯛ ꯆꯥ ꯇꯣꯛꯑꯗꯤ ꯌꯨꯝ ꯀꯥ ꯁꯦꯡꯕ ꯍꯧꯔꯅꯤ ꯅꯪ
ꯍꯧꯒꯤꯔꯣꯏ
ꯃꯣꯏ ꯍꯥꯟꯅ ꯂꯥꯛꯑꯗꯤ ꯀꯃꯥꯏ ꯇꯧꯕ ꯑꯗꯨꯗꯤ
ꯐꯣꯟ ꯇꯧꯔꯛꯀꯅꯤ ꯆꯠꯄ ꯍꯧꯔꯦ ꯍꯥꯏꯔ ꯀꯥꯟ ꯆꯠꯇꯦꯕ ꯍꯨꯡ ꯍꯨꯡ
ꯑꯩ ꯇꯥꯛꯄꯤꯒꯦ ꯍꯥꯏ ꯍꯥꯏꯕꯤꯒꯅꯨ ꯇꯨꯃꯤꯟ ꯂꯥꯛꯑꯣ ꯍꯥꯏꯕꯤꯒꯦ
ꯑꯩ ꯆꯥ ꯉꯁꯤꯗꯣ ꯉꯟꯅ ꯂꯥꯛꯀꯅꯤ ꯑꯩꯈꯣꯏ ꯃꯥꯝꯃ ꯍꯥꯏꯗꯣꯏꯔ ꯑꯩꯈꯣꯏ ꯏꯗꯣꯝꯆꯥꯒꯤ ꯅꯨꯄꯥꯗꯣ ꯗ꯭ꯌꯨꯇꯤ ꯂꯩꯕ ꯑꯃꯨꯛꯀ ꯑꯗꯨꯅ ꯃꯥꯥꯟ ꯊꯤꯜꯂꯛꯇꯣꯏꯅꯤꯅ
ꯎꯝ
ꯑꯩꯗꯤ ꯂꯧꯕ ꯆꯠꯄ ꯌꯥꯗꯦ ꯑꯥ
ꯅꯪ ꯆꯠꯄ ꯌꯥꯗ꯭ꯔꯣ
ꯑꯣ
ꯀꯔꯤꯒꯤ
ꯌꯥꯗꯕꯒꯤ
ꯌꯨꯝꯗ ꯁꯦꯡꯗꯣꯛꯑꯒ ꯂꯧꯕ ꯆꯠꯄ ꯌꯥꯗ꯭ꯔꯣ
ꯆꯠꯂꯣ
ꯁꯇ ꯑꯣꯏꯗ ꯒꯤꯔꯤ ꯊꯥꯎꯂ ꯆ ꯄꯃꯍꯤꯁ
ꯑꯩꯁ
ꯑꯁ ꯃꯣꯏ ꯆꯠꯄꯗꯣ ꯄꯨꯡ ꯑꯃ ꯍꯦ ꯄꯨꯡ ꯑꯃ ꯆꯪꯉꯦ ꯃꯣꯏ ꯆꯠꯄꯗꯣ
ꯑꯣ
ꯑꯗꯨ ꯂꯥꯞꯂꯅꯤ ꯌꯥꯝ ꯂꯥꯞꯃꯜꯂꯁꯨ ꯒ꯭ꯔꯤ ꯊꯧꯅꯤꯡꯟꯗꯦ
ꯌꯥꯝ ꯉꯥꯛꯄꯗꯤ ꯑꯣꯏꯗ꯭ꯔꯦ ꯑꯗꯨꯏꯗꯤ
ꯑꯧ ꯑꯗꯨꯅꯅꯦ ꯌꯥꯝ ꯂꯥꯞꯄꯦ ꯑ ꯑꯗꯨꯅꯦ
ꯑꯗꯨꯗꯤ ꯑꯩ ꯂꯩ ꯑꯩ ꯂꯩꯐꯝꯗꯤ ꯌꯥꯝ ꯂꯥꯞꯄꯦ ꯀꯃꯥꯏꯅ ꯇꯧꯕ ꯑꯗꯨꯗꯤ
ꯉ ꯑꯗꯨꯗꯤ ꯂꯥꯛꯅꯤꯌꯦ
ꯑꯣ ꯍꯣ ꯍꯣ ꯅꯣꯡ ꯂꯥꯛꯑꯦ ꯅꯪ ꯑꯁꯤ ꯍꯥꯏꯕꯤꯔꯥ ꯈꯪꯗꯦ
ꯂꯥꯟꯕꯒꯤꯔ ꯆꯨꯝꯕꯒꯤꯔ ꯈꯪꯗꯦ ꯅꯣꯡ ꯂꯥꯛꯑꯦ
ꯆꯨꯃꯩꯃꯅꯦ ꯆꯨꯝꯃꯩꯅꯦ
ꯅꯣꯡ ꯂꯥꯛꯑꯗꯤ ꯊꯤꯡꯕꯒꯤ ꯀꯩꯅꯣ ꯑꯣꯏꯔꯝꯅꯤ ꯅꯆꯤꯟ ꯊꯤꯕꯒꯤ ꯑꯣꯏꯔꯝꯅꯤ ꯂꯥꯛꯑꯣꯏ ꯍꯥꯏꯕ ꯈꯨꯊꯝ ꯑꯣꯏꯔꯝꯅꯤ
ꯎꯝ ꯉꯥꯛꯜꯂꯦ ꯅꯡꯒꯤꯗꯨꯗꯤ ꯏꯅꯤꯗꯤ ꯇꯃꯥꯏ ꯍ ꯀꯅꯣ
ꯍꯥꯏꯅꯤꯡꯉ ꯎꯄꯥꯏꯗꯣ
ꯁꯦ ꯁꯦ ꯌꯥꯝ ꯍꯥꯏꯖꯅꯤꯡꯕꯗꯣ ꯍꯥ
ꯍꯥꯏꯖꯅꯤꯡꯕ ꯅꯪꯉꯣꯟꯗ ꯍꯥꯏꯗ꯭ꯔꯗꯤ ꯀꯅꯥꯗ ꯍꯥꯏꯗꯣꯏꯕ
ꯎꯝ ꯆꯨꯝꯃꯤꯅꯦ ꯑꯗꯨꯁꯨ ꯎꯝ ꯅꯣꯏꯅꯤ ꯈꯛꯇꯔ ꯂꯩꯔꯤꯕꯣ ꯅꯣꯏꯕꯥꯎꯀꯣ
ꯍꯣꯏ ꯏꯅꯥꯎꯅꯨꯄꯥꯗꯤ ꯂꯥꯏꯔꯤꯛ ꯄꯥꯕ ꯆꯠꯈ꯭ꯔꯦ ꯑꯗꯨꯒ ꯑꯩꯈꯣꯏꯆꯦꯒꯤ ꯃꯆꯥꯅꯦꯅ ꯁ꯭ꯀꯨꯜ ꯁꯥꯈ꯭ꯔ
ꯑꯆꯥ ꯅꯪꯅ ꯁꯤꯗ ꯂꯩꯔꯕ
ꯑꯩꯅ ꯁꯤꯗ ꯂꯩꯔꯦ
ꯎꯝ ꯐꯩ ꯐꯩ ꯐꯖꯅ ꯂꯩꯑꯣꯒꯣ
ꯍꯣꯏ ꯑꯣꯖꯥ
ꯃꯤ ꯐꯥꯕ ꯂꯁꯤ ꯁꯀꯪꯗ ꯁꯀꯪꯗꯕꯒ ꯂꯥꯛꯑꯗꯤ ꯅꯪ ꯎꯝ ꯇꯧꯒꯅꯨꯀꯦ
ꯑꯩꯁ ꯑꯩꯁꯨ ꯌꯥꯝ ꯀꯟꯕꯅꯦ
ꯑꯦꯁ ꯑꯦꯁ ꯌꯥꯝ ꯀꯜꯂꯒꯦ ꯑꯩꯉꯣꯟꯗꯒꯤ ꯍꯦꯟꯅ ꯀꯜꯂꯕꯣ
ꯍꯣꯏ
ꯑ ꯅꯨꯡꯁꯤꯍꯦ
ꯀꯂꯝꯅꯤ
ꯎꯝ ꯌꯥꯃ ꯑꯂꯕꯗꯨ
ꯃꯥꯟꯕ ꯅꯠꯇꯦ ꯑꯣꯏꯕꯅꯦ ꯑꯣꯏꯔꯕꯅꯦ
ꯐꯩꯅ ꯐꯩꯅ ꯑꯣꯏꯔꯕꯗꯤ ꯑꯩꯣꯏꯗꯤ ꯍꯤꯡꯖ ꯍꯥꯎꯋ
ꯀꯩ ꯏꯟꯖꯥꯡꯅꯣ